ꯍꯜꯂꯣ
ꯑꯧ ꯀꯃꯥꯏꯅ ꯇꯧꯒꯦꯁꯨꯝ ꯁꯨꯇꯤ ꯅꯨꯃꯤꯠꯁꯤꯕꯨ ꯇꯥꯏꯌꯦ
ꯈꯪꯗꯦꯗ ꯇꯧꯐꯝ ꯂꯥꯛꯐꯝ ꯑꯃ ꯏꯈꯪ ꯈꯪꯗꯦ
ꯑꯗꯨꯅꯦ ꯑꯦꯛꯖꯥꯝ ꯂꯩ ꯇꯧꯅꯤ ꯅꯠꯇꯦ ꯀ꯭ꯂꯥꯁꯂ ꯑꯦꯛꯖꯥꯝꯂ ꯅꯪ ꯍꯥꯏꯕꯗꯨꯕꯣ
ꯑꯦꯛꯖꯥꯝ
ꯑꯗꯨꯅꯦ ꯁꯠ ꯁꯠ ꯇꯧꯗ꯭ꯔꯦꯕꯁꯦ
ꯁꯠ ꯁꯠ ꯂꯣꯏꯁꯟꯈꯤꯒꯦ ꯂꯩꯇꯦꯕ ꯁꯨꯝ ꯇꯧꯂꯩ ꯍꯥꯏꯕ
ꯎꯝ
ꯑꯦ ꯁꯝꯃꯔ ꯚꯦꯀꯦꯁꯟ ꯊꯥꯅꯤ ꯍꯥꯏꯗꯣ ꯀꯩꯅꯣ ꯁꯦꯕꯦꯟ ꯑꯦꯠꯀꯤꯗꯤ ꯌꯥꯎꯔꯣꯏꯗ꯭ꯔꯣ
ꯁꯚꯦꯟ ꯑꯥꯏꯠ ꯑꯦꯛꯖꯥꯝ ꯂꯣꯏꯔꯅꯤꯗ ꯃꯣꯏꯗꯤ ꯑꯦꯛꯖꯥꯝ ꯂꯣꯏꯔꯒ ꯆꯞ ꯆꯥꯅ ꯇꯥꯗꯣꯏꯅꯤ
ꯀꯔꯝ ꯀꯥꯟꯗ ꯍꯧꯗꯣꯏꯅꯣ ꯃꯣꯏꯅ
ꯃꯣꯏ ꯑꯦꯛꯖꯥꯝ ꯗꯦꯠ ꯖꯨꯂꯥꯏꯒꯤ ꯐꯥꯏꯚꯇ ꯍꯧꯕ ꯃꯥꯜꯂꯦ
ꯑꯥ
ꯑꯗꯨꯒ ꯂꯣꯏꯕꯗꯨꯒ ꯇꯥꯟ ꯆꯥꯟꯅꯔꯦꯕ ꯀꯩꯅꯣꯗꯨꯅ ꯀꯔꯤ ꯁꯝꯃꯔ ꯚꯦꯀꯦꯁꯟꯗꯨꯅ ꯖꯨꯂꯥꯏ ꯁꯚꯦꯟꯇꯤꯟ ꯍꯥꯏꯕ꯭ꯔꯣ ꯑꯗꯥꯏꯗ ꯅꯠꯇ꯭ꯔꯣ
ꯖꯨꯂꯥꯏ ꯁꯚꯦꯟꯇꯤꯟ
ꯖꯨꯟ ꯅꯠꯇꯦ ꯖꯨꯂꯥꯏ
ꯖꯨꯂꯥꯏꯗꯒꯤ ꯊꯥꯗꯣꯏꯔꯣ ꯁꯃꯔꯚꯦꯀꯦꯁꯟ
ꯍꯣꯏ ꯅꯣꯏ ꯁꯦꯞꯇꯦꯝꯕꯔ ꯖꯨꯂꯥꯏ ꯑꯒꯁ꯭ꯠꯇꯩ ꯀꯥꯗꯃꯥꯥꯟꯂꯦ ꯅꯣꯏ ꯁ꯭ꯀꯨꯜ ꯀꯣꯂꯦꯖ
ꯎꯝ ꯑꯒꯁ꯭ꯠꯇꯩ ꯍꯧꯅꯔꯅꯤ
ꯑꯣꯖꯥꯈꯩꯅ ꯍꯧꯖꯤꯟꯒꯦ ꯍꯥꯏꯔꯒꯗꯤ ꯈꯪꯗ꯭ꯔꯦ
ꯍꯣꯏ ꯑꯒꯁ꯭ꯠꯇꯩꯗꯤ ꯍꯧꯗꯣꯏꯅꯦꯕ
ꯎꯝ
ꯎꯝ ꯀꯩꯅꯣꯒꯤ ꯐꯥꯔꯁꯠ ꯁꯦꯝꯒ ꯄꯨꯜꯂꯞ ꯇꯧꯗꯧ ꯃꯥꯜꯂꯦꯀꯣ ꯑꯗꯨꯗꯤ ꯁꯦꯛꯁꯟ ꯍꯧꯕꯗ ꯍꯟꯗꯛ ꯑꯅꯧꯕ
ꯑ ꯑ ꯑ ꯑꯅꯧꯕꯖꯤꯒ ꯍꯧꯗꯣꯏꯕ ꯌꯨꯝꯗ ꯑꯦꯠꯃꯤꯁꯟ ꯑꯃ ꯇꯧꯒꯦ ꯍꯥꯏꯕꯗꯨꯁꯨ ꯑꯝꯇ ꯍꯣꯔꯦꯟ ꯍꯥꯏꯕꯤꯈꯤ ꯇꯥꯔꯦ ꯍꯌꯦꯡ ꯂꯥꯛꯑꯣꯅ
ꯎꯝ ꯍꯥꯏꯕꯤꯔꯣꯑꯣ ꯀꯩꯖꯡ ꯆꯥꯔꯒꯦ
ꯑꯩ ꯉꯁꯥꯏ ꯏꯔꯣꯜꯂꯦ ꯑꯗꯨꯒ ꯌꯦꯔꯨꯝ ꯍꯧꯋꯦ
ꯎ ꯆꯥꯊꯔꯦ
ꯍꯣꯏ ꯉꯔꯥꯡ ꯅꯕꯣꯛ ꯅꯣꯏ ꯃꯍꯥ ꯄꯤꯖꯅꯤꯡꯉꯗ ꯑꯩꯁꯦ ꯁꯨꯡꯆꯟ ꯆꯠꯂꯔꯣꯏꯗꯕ ꯍꯟꯖꯟ ꯍꯟꯖꯟ ꯆꯥꯁꯟꯕꯒꯤ ꯑꯩꯈꯣꯏꯒꯤ ꯂꯥꯝꯗ꯭ꯔꯤꯉꯩꯗ ꯑꯃꯨꯛ ꯆꯥꯁꯟꯕꯒꯤ ꯄꯤꯛ ꯊꯥꯡꯒꯠꯄꯗꯣ
ꯎꯝ ꯃꯤꯅꯦ ꯉꯥ ꯊꯣꯡꯏ ꯆꯥꯖꯤ ꯂꯥꯛꯑꯣ ꯍꯥꯏꯔꯒ
ꯑꯁꯦꯡꯕꯩ ꯆꯥꯅꯤꯡꯗꯕ ꯆꯥꯅꯤꯡꯉ ꯉꯛꯇ꯭ꯔꯀꯥꯟꯗꯗꯤ ꯀꯔꯤꯝ ꯀꯠꯂꯛꯇꯦꯅꯤ ꯇꯨꯝꯅꯤꯡꯕꯅꯁꯨ ꯉꯥꯎꯕ ꯉꯔꯥꯡꯗꯣ ꯑꯗꯨꯝ ꯁꯦꯠꯊꯔꯦ
ꯂꯩ ꯁꯥꯗꯠꯂꯦ
ꯂꯩ ꯈꯔ ꯁꯥꯏ ꯉꯔꯥꯡ ꯇꯔꯥꯃꯨꯛꯇꯪ ꯁꯥꯏ ꯑꯗꯣ ꯉꯁꯤꯁꯨ ꯗꯤꯄꯥꯔꯠꯃꯦꯟꯗ ꯃꯤꯇꯤꯡ ꯂꯩꯔꯕꯅꯤꯅ ꯗꯤꯄꯥꯔꯠꯃꯦꯟ ꯗꯤꯄꯥꯔꯠꯃꯤ ꯇꯤꯡ ꯂꯩꯔꯃꯤꯅ ꯌꯥꯗ꯭ꯔꯦꯗꯅ
ꯎꯝ
ꯑꯗꯨꯒꯤ ꯁꯦꯃꯤꯅꯥꯔ ꯇꯧꯗꯧꯕ ꯖꯨꯂꯥꯏꯒꯤ ꯁ꯭ꯋꯁ ꯀꯥꯂꯦꯟꯁꯇꯤ ꯊꯥꯔꯛꯄꯩ ꯑꯗꯨꯋꯥꯏꯗꯨꯗ ꯍꯥꯏꯇꯥꯔꯦ ꯑꯗꯨꯏꯅꯦ ꯀꯥꯏꯗꯒꯤ ꯖꯤꯕ ꯇ ꯂꯩꯇ꯭ꯔꯀꯥꯟꯁꯤꯗ
ꯑꯗꯨꯗꯤ ꯑꯩꯅ ꯉꯁꯤ ꯀꯅꯥꯝ ꯂꯥꯛꯅ ꯗꯦ ꯌꯥꯔꯒ ꯃꯤꯇꯤꯡ ꯇꯧ ꯂꯩꯔꯅꯦ ꯌꯥꯏ
ꯎꯅꯦ
ꯑꯦ ꯉꯁꯤ ꯔꯦꯜꯂꯤ ꯆꯠꯅꯤꯗꯨ ꯆꯠꯈ꯭ꯔꯕ
ꯆꯠꯄꯅꯦ
ꯃꫭꯏ ꯂꯣꯏꯁꯟꯈ꯭ꯔꯕꯣ
ꯂꯣꯏꯔꯕ ꯃꯥꯜꯂꯦ ꯅꯪ ꯌꯥꯎꯅꯤꯡꯉꯤꯔꫭ
ꯅꯠꯇꯦ ꯑꯩ ꯈꯪꯍꯧꯗꯦ ꯍꯥꯏꯕ ꯉꯁꯥꯏ ꯍꯧꯅꯤ ꯍꯥꯏꯍꯧꯔꯒ ꯑꯗꯨꯝ ꯆꯠꯂꯤꯕ꯭ꯔꯥ ꯁꯤꯅꯤ
ꯁꯨꯝ ꯏꯆꯝ ꯆꯝꯅ ꯑꯗꯨꯪ ꯇꯧꯕ ꯑꯣꯏꯔ ꯃꯥꯜꯂꯦꯗ
ꯍꯥꯏꯗꯤ ꯒꯥꯔꯤ ꯀꯩꯀꯥꯗꯤ ꯆꯠꯂꯤꯗꯅ
ꯏꯌꯥꯎ ꯌꯥꯎꯔꯝꯃꯔꯣꯏ ꯑꯗꯨꯅꯅꯦ ꯏꯔꯥꯡ ꯂꯥꯡꯗ꯭ꯔꯤꯁꯦ
ꯎꯝ ꯒꯥꯔꯤꯒꯗꯤ ꯑꯗꯨꯝ ꯆꯦꯟꯅ ꯈꯣꯠ ꯇꯧꯋꯦꯕ
ꯎꯝ
ꯎꯝ
ꯁꯥꯁꯨ ꯁꯥꯏꯀꯣ ꯉꯁꯤꯁꯦ
ꯑꯩ ꯑꯣꯛ ꯆꯥꯛꯅꯩ ꯍꯥꯏꯕ ꯑꯩꯗꯤ ꯅꯣꯡ ꯆꯨꯔꯦ ꯍꯥꯏꯕꯗ ꯍꯔꯥꯎꯔꯦ ꯑꯗꯨꯒꯒ ꯑꯃꯨꯛ ꯅꯨꯡꯁꯥ ꯕꯔꯥ ꯑꯃꯨꯛ ꯁꯥꯒꯠꯂꯛꯑꯦ
ꯃꯆꯦꯠ ꯃꯆꯦꯠ ꯑꯇꯤꯌꯥꯁꯦ ꯄꯨꯔꯨ ꯃꯨꯗ꯭ꯔꯤꯁꯦ ꯃꯆꯦꯠ ꯃꯆꯦꯠ ꯃꯨꯨꯔ ꯃꯨꯔꯒ ꯆꯠꯂꯤꯁꯦ ꯃꯆꯦꯠ ꯃꯆꯦꯠꯇꯪ ꯀꯔ ꯈꯔ ꯈꯔ ꯈꯛꯑ ꯈꯛꯑ ꯇꯣꯛꯄ
ꯑꯩꯈꯣꯏ ꯁꯥꯏꯖꯅ ꯑꯃꯨꯛ ꯈꯔ ꯐꯩꯌꯦ ꯑꯗꯨꯒ ꯃꯅꯤꯡꯂꯣꯝꯗꯅ ꯑꯃꯨꯛ ꯄꯨꯔꯥ ꯃꯝꯃꯦ
ꯆꯨꯔꯝꯒꯅꯤꯌꯦ ꯑꯃꯝꯕ ꯖꯒꯥꯗ
ꯆꯨꯔꯥ ꯈꯪꯗꯦ ꯑꯩꯈꯣꯏ ꯁꯨꯃꯥꯏꯅ ꯅꯨꯡꯁꯥꯅ ꯂꯣꯏꯔꯦ
ꯎꯝ
ꯑꯣꯝ ꯆꯥꯥꯛꯅꯩ ꯍꯥꯏꯕ ꯌꯥꯝ
ꯎꯝ ꯉꯣꯛꯁꯥ ꯁꯥꯦꯕ
ꯉꯔꯥꯡ ꯍꯩꯈꯥꯗꯦ ꯌꯥꯝ ꯍꯥꯥꯎ ꯋꯦ
ꯎꯝ ꯍꯥꯎꯕꯅꯦ ꯈꯨꯗꯝꯆꯥꯥꯔꯗꯅ ꯉꯔꯥꯡ ꯕꯣꯔꯗꯤꯡ ꯆꯠꯂꯨꯕꯗꯣ ꯑꯩꯁꯦ ꯑꯃꯉꯨꯛꯀꯣ ꯇꯨꯝꯕꯁꯦ ꯍꯧꯖꯤꯛ ꯄꯨꯡ ꯇꯔꯥ ꯇꯔꯥ ꯆꯥꯡꯗ ꯇꯨꯝꯗꯗꯤ ꯌꯥꯗꯕꯗꯣ ꯑꯗꯨꯒ ꯑ ꯑꯌꯨꯛꯁꯨ ꯇꯨꯏꯁꯟ ꯇꯧꯕ ꯅꯨꯡꯗꯥꯡꯏꯝꯁꯨ ꯇꯧꯔꯤꯅꯦꯕ ꯉꯔꯥꯡꯗꯣ ꯑꯩ ꯋꯥꯁꯨ ꯐꯅꯌꯥꯝ ꯋꯥꯕꯩꯅꯦꯕ ꯑꯌꯨꯛꯁꯤꯗ ꯑꯃꯨꯛ ꯇꯨꯏꯁꯟꯁꯦ ꯆꯠꯂꯦ ꯍꯜꯂꯛꯑꯦ ꯍꯣꯕꯦ ꯍꯣꯕꯦ ꯍꯣꯕꯦ ꯇꯧꯔꯒ ꯑꯃꯨꯛ ꯑꯉꯥꯡ ꯕꯣꯔꯗꯤꯡꯗꯣ ꯆꯠꯂꯨꯔꯦ ꯍꯜꯂꯛ ꯑꯦ ꯕꯥꯖꯔꯗ ꯆꯥꯔꯦ ꯑꯗꯩ ꯄꯤꯛ ꯊꯂꯤꯉꯥꯏꯗꯨꯗ ꯉꯥꯏꯍꯥꯛ ꯑꯃꯨꯛ ꯄꯣꯊꯥꯔꯒ ꯑꯃꯨꯛ ꯇꯨꯏꯁꯟ ꯑꯃꯨꯛ ꯆꯠꯀꯥꯟꯗꯗꯤ ꯉꯁꯤꯗꯒꯤꯩꯗꯤ ꯇꯨꯏꯁꯟ ꯂꯦꯞꯄ ꯂꯦꯠꯄꯅꯤꯕ ꯅꯨꯃꯤꯠ ꯐꯅꯌꯥꯝ ꯂꯦꯞꯄꯅꯤ ꯑꯦꯛꯖꯥꯝ ꯍꯌꯦꯡ ꯃꯤꯇꯩ ꯃꯌꯦꯛ ꯊꯣꯛꯑꯦ ꯍꯥꯏꯕ ꯅꯨꯃꯤꯠꯇꯣ ꯑꯗ ꯈꯛ ꯆꯠꯇꯣꯏꯅꯦꯕ ꯑꯗꯨꯅ ꯁꯨꯇꯤ ꯈꯔ ꯂꯧ ꯁꯨꯇꯤ ꯂꯧ ꯑꯗꯨꯅ ꯑꯩꯅ ꯉꯁꯤꯗꯩꯗꯤ ꯍꯌꯦꯡ ꯑꯦꯛꯖꯥꯝ ꯍꯧꯗꯣꯏꯅꯤꯅ ꯍꯌꯦꯡꯒꯤꯗꯣ ꯄꯥꯅꯕꯅ ꯉꯔꯥꯡꯗ ꯑꯌꯨꯛꯛꯇ ꯅꯨꯡꯗꯥꯡ ꯅꯨꯡꯗꯥꯡꯏꯔꯝꯝꯕꯗꯣ ꯑꯋꯥꯠꯄ ꯃꯤ ꯃꯇꯩ ꯃꯛꯇ ꯔꯤꯤꯖꯟ ꯆꯠꯍꯟꯕꯅꯦꯕ
ꯎꯝ
ꯍꯟꯗꯛꯇ ꯑꯗꯨꯗꯩꯗꯤ ꯃꯃꯥꯗꯨꯗꯤ ꯑꯌꯨꯛꯁꯨ ꯅꯨꯡꯗꯥꯡꯝꯗ ꯂꯥꯛꯑꯝꯅꯤ ꯀꯥꯏꯔꯝꯃꯅꯤꯕ
ꯑꯥ
ꯄꯦꯟ ꯑꯉꯥꯡꯗꯒꯤ ꯄꯦꯟ ꯂꯩꯔꯨꯅꯤ ꯆꯠꯈ꯭ꯔꯒ ꯐ꯭ꯔꯥꯏ ꯔꯥꯏꯁ ꯑꯃ ꯂꯩꯔꯛꯄꯅꯦꯕ ꯑꯗꯨꯏꯅꯦꯕ ꯑꯩꯅ ꯅꯠꯇꯔꯥꯗꯤ ꯅꯨꯡꯗꯥꯏꯝ ꯂꯥꯛꯄꯗꯣ ꯑꯩꯅ ꯆꯥꯒꯗ ꯊꯛꯍꯥꯏꯕ ꯅꯣꯏꯗꯨꯗ ꯁꯠ ꯁꯠ ꯂꯥꯛꯑꯝꯕ ꯕꯞ ꯊꯝꯂꯝꯝꯕ ꯕꯞ ꯆꯠꯂꯤꯗꯣ ꯑꯩꯁꯤꯕꯨꯗꯤ ꯅꯨꯡꯇꯤ ꯂꯩꯕꯅꯦꯕ ꯎꯝ ꯑꯗꯩ ꯅꯨꯡꯗꯥꯡꯁꯨ ꯑꯗꯨꯝ ꯆꯥꯗ꯭ꯔꯦ ꯑ ꯍꯧꯖꯤꯁꯨꯨꯗꯤ ꯄꯥꯝ ꯑ ꯆꯠꯂꯔꯣꯏ ꯃꯣꯏ ꯑꯦꯛꯖꯥꯝ ꯗꯦꯠ ꯇ꯭ꯋꯦꯟꯇꯤꯕꯣ
ꯐꯥꯏꯅꯦꯜ ꯋꯥꯕ
ꯍꯥꯞ ꯑꯦꯔꯂꯤ ꯑꯦꯛꯖꯥꯝꯗꯣ ꯃꯥꯛꯁ ꯆꯥꯝꯃꯅꯤꯗꯅ ꯑꯗꯨꯅ ꯑꯩꯅ ꯇꯥꯛꯇꯣꯏꯗꯤ ꯃꯤ ꯇꯦꯝꯃꯦ ꯈꯛꯇꯅꯤ ꯑꯗꯨꯅ ꯍꯌꯦꯡ ꯊꯣꯛꯄ ꯁꯕꯖꯦꯛ ꯁꯕꯖꯦꯛꯇꯨꯒꯤ ꯃꯣꯏ ꯑꯗꯨꯝ ꯔꯤꯚꯤꯖꯟ ꯆꯠꯆ ꯌꯥꯏꯗꯅ
ꯀꯌꯥ
ꯁ ꯇꯟꯈ꯭ꯔꯕ ꯃꯆꯤꯟ ꯃꯅꯥꯎꯅꯦ ꯃꯤ
ꯎ
ꯑꯩꯈꯣꯏ ꯑꯗꯨꯃꯥꯏꯅ ꯇꯧꯖꯔꯛꯇꯦ ꯑꯩꯈꯣꯏ ꯏꯃꯥ ꯏꯄꯥꯅꯒ ꯑꯗꯨꯃꯥꯏꯅ ꯈꯤꯇꯪꯒ ꯌꯦꯡꯁꯤꯟꯕꯤꯗꯅ ꯈꯤꯇꯪ ꯇꯥꯛꯁꯟꯕꯤꯗꯅꯒ ꯇꯧꯔ ꯅꯨꯡꯉꯥꯏꯒꯗꯕ
ꯃꯥ ꯅꯍꯥꯟꯅ ꯍꯩꯗ ꯅꯍꯥꯟ ꯀꯥꯏ ꯃ ꯄꯥꯂꯣꯝꯒ ꯌꯧꯔꯅꯤ
꯭ꯋꯥꯏꯗꯅ ꯉꯥꯟꯊꯣꯛꯏ ꯐꯝ ꯍꯤꯞꯄꯣꯏ ꯇꯨꯝꯕꯣꯏ ꯇꯧꯔꯒ ꯇꯥꯛꯑꯗꯣꯏꯅꯤ ꯅꯥꯏꯟ ꯀꯦꯖꯤꯁꯨ
ꯑꯩꯈꯣꯏ ꯃꯇꯝꯗꯗꯤ ꯐꯛ ꯃꯃꯤꯗꯅꯦ ꯍꯥꯏꯌꯣ
ꯥꯏ ꯃꯥꯏ ꯈꯨꯅꯤꯡꯉꯕꯗꯣ ꯈꯨꯠꯀꯤ
ꯑꯥ ꯑꯥ ꯐꯛꯀꯤ ꯐꯃꯤꯒ ꯇꯥꯕꯗꯣ
ꯑꯥ ꯑꯗꯩ ꯃꯣꯟꯒ ꯈꯤꯇꯪ ꯌꯥꯎꯔꯒ ꯈꯨꯗꯥꯡꯒ ꯊꯝꯃꯨꯔꯗꯤ ꯆꯩꯕꯤꯗꯣꯏꯅꯤ ꯂꯥꯏꯔꯤꯛ ꯄꯥꯕ ꯃꯣꯟꯒ ꯁꯝꯅꯩꯌꯦꯅꯅꯦ
ꯎꯝ ꯍꯧꯖꯤꯛꯀꯥꯟ ꯅꯨꯡꯃꯥꯏꯔꯦꯕ ꯌꯥꯝꯅ
ꯅꯨꯉꯥꯏ ꯑꯗꯣ ꯃꯣꯏ ꯃꯃꯥ ꯃꯄꯥꯗꯗꯤ ꯁꯣꯏꯍꯟꯕꯅꯤꯗ ꯂꯣꯟꯁꯦ ꯃꯩꯇꯩꯂꯣꯟꯁꯦ ꯉꯥꯡꯍꯟꯗꯕ ꯌꯨꯝꯁꯤꯗ ꯉꯥꯡꯉꯁꯨ ꯇꯨꯟꯗ ꯐꯪꯉꯤꯗꯅꯀꯣ ꯑꯌꯥꯝꯕꯅ ꯏꯪꯂꯤꯁꯇ ꯑꯃꯨꯛ ꯂꯣꯏ ꯆꯔꯦꯕ
ꯍꯣꯏ ꯁ꯭ꯀꯨꯜꯗꯁꯨ ꯏꯪꯂꯤꯁꯇ ꯉꯥꯡꯅ ꯏꯁꯄꯣꯀꯟ ꯏꯪꯂꯤꯁꯀ ꯇꯧꯔꯒ
ꯃꯥꯅꯦ ꯑꯗꯩ ꯁꯤꯗꯗꯤ ꯑꯗꯨꯝ ꯁꯂꯥꯛ ꯁꯥꯔꯦ ꯁꯣꯏꯔꯦ
ꯑꯗꯨ ꯑꯗꯨꯝ ꯉꯥꯡꯕꯗꯤ ꯍꯩꯕ ꯅꯠꯇ꯭ꯔꯣ ꯅꯠꯇ꯭ꯔꯒ ꯁꯨꯡꯍꯩ ꯍꯩꯇ꯭ꯔꯕꯕꯥ
ꯃꯩꯇꯩ ꯂꯣꯜꯂꯣ ꯍꯩꯌꯦ ꯍꯩꯕꯕꯨꯗꯤ ꯗꯤ ꯑꯗꯨ ꯈꯤꯇꯪ ꯂꯨꯔꯗꯤ ꯏꯃꯥꯏ ꯍꯥꯏꯕꯁꯦ ꯏꯃꯥꯏ ꯏꯁꯤꯡ ꯏꯁꯤꯡ ꯏꯃꯥꯏ ꯍꯦꯟꯒꯠꯂꯛꯏ ꯑꯩꯅ ꯀꯩꯒꯨꯝꯕ ꯏꯁꯤꯡ ꯏꯆꯥꯎꯗ ꯅꯠꯇ꯭ꯔꯒ ꯀ꯭ꯂꯥꯏꯃꯦꯠ ꯆꯦꯟꯖꯇ ꯑꯦꯁꯦ ꯍꯪꯉꯛ ꯇꯥꯔꯗꯤ ꯅꯪ ꯏꯁꯤꯡ ꯅꯣꯡ ꯆꯨꯔꯒ ꯈꯪꯆꯨ ꯆꯨꯕꯗꯨ ꯏꯁꯤꯡ ꯏꯃꯥꯏ ꯈꯪꯍꯦꯟ ꯍꯦꯟꯒꯠꯂꯤ ꯍꯥꯏꯕꯗꯣ ꯑꯗꯨꯏꯗꯣ ꯍꯥꯏꯌꯨ ꯑꯗꯗꯒꯤ ꯏꯁꯤꯡ ꯏꯆꯥꯎ ꯊꯣꯛꯑꯦ ꯍꯥꯏꯔꯕꯁꯨ ꯏꯁꯤꯡ ꯏꯃꯥꯏ ꯍꯦꯟꯒꯠꯂꯛꯄꯗꯒꯤ ꯇꯨꯔꯦꯟꯒꯤ ꯂꯧꯅꯝꯕꯥꯟꯗꯣ ꯀꯥꯏꯕꯅꯤ ꯍꯥꯏꯌꯨ ꯍꯥꯏꯕ ꯏꯃꯥꯏꯗꯨꯁꯨ ꯀꯥꯎꯏ ꯀꯧꯗꯧ ꯃꯥꯜꯂꯤ ꯂꯧꯅꯝꯕꯥꯟꯁꯨ ꯀꯥꯎꯗꯧ ꯃꯥꯂꯦ ꯁꯨꯡꯇꯥ ꯇꯥꯗ꯭ꯔꯤꯕꯒꯤ
ꯍꯣ ꯍꯣ ꯃꯉꯣꯟꯗ ꯑꯍꯥꯟꯕ ꯑꯣꯏꯕꯒꯤ
ꯍꯣꯏ ꯍꯣꯏ ꯃꯥꯅ ꯑꯍꯥꯟꯕ ꯑꯣꯏꯕꯒꯤ ꯑꯗꯩ ꯅꯨꯄꯥ ꯅꯨꯄꯤ ꯃꯆꯥ ꯀ꯭ꯂꯥꯁ ꯐꯥꯏꯕꯇꯣ ꯑꯗꯨ ꯏꯪꯂꯤꯁꯀꯤꯔ ꯅꯠꯇꯦ ꯃ ꯃꯤꯇꯩꯇꯩꯂꯣꯟꯒꯤ ꯋꯔꯗ ꯃꯤꯅꯤꯡꯗꯣ ꯍꯪꯉꯦꯕ ꯃꯣꯏꯒꯤꯗꯤ ꯂꯣꯟ ꯅꯩꯅꯕ ꯍꯥꯏꯔꯒ ꯃꯤꯇꯩ ꯑꯔꯨ ꯑꯔꯨꯕꯗꯣ ꯑꯗꯣ ꯑꯗꯨ ꯃꯥꯁꯨ ꯆꯤꯡꯃꯥꯏ ꯍꯥꯏꯕ ꯑꯗꯨ ꯁꯨꯡꯍꯩ ꯍꯩꯔꯣꯏꯌꯦ ꯍꯥꯏꯗꯤ ꯁꯝꯗꯣ ꯆꯤꯡꯃꯥꯏꯗ ꯅꯨꯄꯤꯁꯤꯡꯅ ꯆꯤꯡꯃꯥꯏꯗ ꯄꯥꯝ ꯌꯥꯝꯕ ꯆꯠꯄꯗ ꯀꯣꯛꯇ ꯄꯨꯔꯒ ꯆꯠꯄꯗꯅꯦ ꯈꯣꯠꯄꯅꯦ ꯈꯔ ꯍꯥꯏꯕꯅꯦꯕ ꯆꯤꯡꯃꯥꯏ ꯍꯥꯏꯕꯗꯣ ꯍꯥꯏꯔꯣꯏꯁꯤ ꯆꯤꯡꯒꯤ ꯅꯨꯄꯤꯁꯤꯡꯅ ꯍꯥꯏꯒꯅꯤꯌꯦ
ꯎꯝ ꯍꯩꯇꯕꯒꯤ
ꯎꯝ ꯀꯩꯁꯨ ꯌꯥꯝꯅ ꯈꯪꯗꯦꯗ ꯑꯗꯨꯗ ꯋꯥꯏꯑꯦꯕ ꯃꯣꯏꯗ ꯃꯤꯇꯩ ꯃꯌꯦꯛ ꯋꯥꯔꯤꯗꯗꯤ ꯃꯤꯇꯩ ꯃꯌꯦꯛ ꯍꯥꯏꯕꯀꯣ ꯄꯥꯔ ꯇꯥꯛꯅꯕ ꯍꯣꯠꯅꯕꯗ
ꯐꯦꯜ ꯑꯣꯏꯕꯖꯨ ꯌꯥꯔ ꯃꯩꯇꯩ ꯃꯌꯦꯛ ꯐꯦꯜ ꯑꯣꯏꯕ ꯒꯥꯏꯖꯦ ꯏꯀꯥꯏꯅꯤ ꯉꯥꯏꯅꯤꯅꯦ
ꯗꯩ ꯃꯃꯥꯗꯨꯅꯖꯨ ꯍꯌꯦꯡ ꯇꯦꯟꯗꯗꯤ ꯁꯕꯖꯦꯛ ꯈꯨꯗꯤꯡꯒꯤ ꯌꯥꯝꯗ꯭ꯔꯕꯗ ꯂꯦ ꯇꯔ ꯃꯥꯛꯇꯤ ꯆꯠꯂꯒ ꯄꯣꯏꯟꯗꯣ ꯑꯥꯏꯠ ꯀꯤ ꯃꯊꯛꯇ ꯍꯦꯟꯅ ꯐꯪꯍꯟꯅꯤꯡꯉꯤꯗꯅ
ꯑꯗꯨꯒ ꯇꯦꯟ ꯇꯨꯌꯦꯞꯇꯗꯤ ꯃꯅꯤꯄꯨꯔ ꯐꯦꯜ ꯑꯣꯏꯕ ꯌꯥꯔꯣꯏꯗꯣꯏꯅꯦ
ꯎꯝ ꯑꯗꯨꯏꯅꯦꯕ ꯃꯃꯥꯅ ꯇꯧꯍꯜꯂꯛꯏꯖꯦ ꯍꯣꯏ ꯌꯥꯗ꯭ꯔꯦꯅ
ꯃꯅꯤꯄꯨꯔꯒ ꯏꯪꯂꯤꯁꯇꯒ ꯃꯥꯛ ꯂꯧꯈꯠꯇ꯭ꯔꯗꯤ ꯑꯇꯩꯗꯤ ꯑꯇꯩꯗꯤ ꯂꯧꯈꯠꯈ꯭ꯔꯁꯨ ꯃꯅꯤꯄꯨꯔ ꯏꯪꯂꯤꯁꯇꯤ ꯋꯥꯡꯗꯕ ꯌꯥꯔꯣꯏꯕ
ꯎꯝ ꯎꯝ ꯎꯝ ꯑꯃꯥꯁꯣ ꯁꯣꯟꯗꯕꯗꯨꯗ ꯄꯨꯊꯗꯣꯏ ꯅꯠꯇ꯭ꯔꯥ ꯑꯗꯩ ꯑꯔ ꯇꯤ ꯑꯥꯏ ꯑꯃꯨꯛ ꯊꯥꯒꯦ ꯍꯥꯏꯔꯛꯀꯅꯤ ꯃꯥꯅ ꯏ ꯍꯩꯇꯔ꯭ꯤ ꯒꯤ ꯆꯥꯡꯗꯨꯗꯤ ꯈꯪꯉꯣꯏ ꯍꯩꯗꯤ ꯐꯖꯅ ꯍꯩꯇꯦ ꯑꯗꯣ ꯇꯥꯛꯄꯖꯤꯗꯥ ꯀꯩ ꯍꯥꯏꯅꯤ ꯈꯪꯕ꯭ꯔꯥ ꯀꯣꯂꯦꯖ ꯂꯦꯚꯦꯟꯗ ꯍꯪꯉꯛꯀꯅꯨ ꯀꯣꯏꯁꯟꯖꯦ ꯅꯥꯏꯟꯒꯤ ꯏꯁꯇꯦꯟꯗꯔꯠꯇ ꯍꯪꯉꯣ ꯍꯥꯏꯗꯣꯏꯅꯦꯕ
ꯑꯥ
ꯑꯩꯅ ꯀꯣꯏꯁꯪꯒꯖꯦ ꯈꯤꯇꯪ ꯂꯨꯔꯨꯕꯖꯦ ꯑꯩ ꯍꯥꯏꯗꯤ ꯑꯔꯨꯕꯗꯣ ꯍꯩꯔꯗꯤ ꯑꯔꯥꯏꯕꯗꯣ ꯏꯔꯥꯏ ꯂꯥꯏꯗꯣꯏ ꯅꯠꯇ꯭ꯔꯥ
ꯃꯥꯅꯦ ꯍꯧꯖꯤꯛꯇꯩ ꯁꯨꯝ ꯍꯩꯅ ꯆꯠꯈ꯭ꯔꯒꯗꯤ ꯀꯩꯁꯨ ꯂꯨꯔꯛꯑꯣꯏꯗꯣꯏꯅꯤ
ꯌꯥꯗꯦ ꯌꯥꯗꯦ ꯕꯦꯔꯥ ꯌꯥꯝ ꯊꯤ ꯀꯥꯕ ꯃꯤ ꯈꯣꯏꯅꯥꯎꯕꯤꯗꯣ ꯉꯁꯤꯗꯤ ꯀꯣꯂꯦꯖ ꯁ꯭ꯀꯨꯟ ꯆꯠꯂꯝꯃꯣꯏ ꯇꯨꯏꯁꯟꯕꯨꯗꯤ ꯄꯨꯡ ꯑꯦ ꯇꯨꯏꯁꯟ ꯄꯨꯡ ꯑꯍꯨꯝꯗꯩ ꯇꯧꯗꯣꯏꯔꯝꯅꯤ ꯇꯧꯔꯝꯃꯅꯤ ꯏꯕꯦꯝ ꯍꯧꯖꯤꯛꯄꯨꯗꯤ ꯎꯝ ꯍꯧꯔꯝꯃꯅꯤ ꯍꯧꯔꯝꯃꯅꯤ ꯌꯥꯔꯔꯣꯏ
ꯍꯣꯔꯦꯟ ꯌꯥꯔꯒꯗꯤ ꯍꯪꯒꯦ ꯍꯣꯔꯦꯟ ꯑꯁ ꯍꯣꯔꯦꯟꯗꯤ ꯑꯃꯨꯛ ꯐꯔꯛ ꯇꯥꯔꯅꯤ ꯑꯩꯖꯨ ꯍꯌꯦꯡ ꯑꯦꯛꯖꯥꯝ ꯂꯩ
ꯎꯝ
ꯂꯥꯏꯔꯤꯛ ꯉꯥꯍꯥꯛ ꯄꯥꯗ꯭ꯔꯗꯤ
ꯃꯥꯅꯤ
ꯄꯔ꯭ꯦꯛꯇꯤꯀꯦꯜꯅ ꯍꯥꯏꯕꯅꯦ ꯑꯗꯨꯝ
ꯑꯦ ꯂꯨꯗꯣꯏꯅꯤ ꯀꯩꯅꯣ ꯄꯨꯔꯥ ꯑꯦꯛꯖꯥꯝ ꯑꯃꯅꯤ ꯀꯩꯅꯣ
ꯃꯥ ꯄ꯭ꯔꯦꯛꯇꯤꯀꯦꯜꯅ ꯍꯦꯟꯅ ꯂꯨꯏ ꯍꯥꯏꯕ ꯑꯩꯗꯤ ꯁꯨꯝ ꯏꯒꯤꯕ ꯑꯥ ꯀꯩꯅꯣ ꯀꯣꯏꯁꯟ ꯄꯦꯄꯔ ꯑꯃ ꯄꯤꯔꯛꯑꯒ ꯃꯊꯥ ꯁꯥꯔꯒ ꯏꯒꯤꯕꯗꯨꯅ ꯐꯩ ꯑꯁ ꯀꯥꯏꯗꯤ ꯄ꯭ꯔꯦꯛꯇꯤꯀꯦꯜꯗꯤ ꯍꯥꯊꯨ ꯍꯥꯊꯨꯅꯖꯨ ꯇꯧꯗꯣꯏꯅꯦ
ꯎꯝ
ꯀꯣꯏꯆꯦꯟ ꯆꯦꯜꯂ ꯏꯗꯣꯏꯅꯦ ꯍꯥꯏꯕ ꯑꯟꯁꯔꯖꯦ ꯎ ꯈꯔ ꯄꯥꯗ꯭ꯔꯗꯤ
ꯑꯝ
ꯐꯝꯗꯦꯗ ꯁꯥꯏꯟꯁ ꯂꯧꯔꯨꯕꯁꯦ ꯋꯥꯏ
ꯍꯝ ꯅꯪꯅ ꯍꯩ ꯄꯥꯝꯖꯔꯦꯅ ꯁꯕꯖꯦꯛ ꯃꯌꯥꯝꯗꯩ ꯈ꯭ꯋꯥꯏ ꯄꯥꯝꯃꯦ ꯂꯧꯖꯔꯤꯗꯨꯅ ꯂꯨꯔꯕ
ꯑꯁ ꯑꯩ ꯑꯩ ꯌꯥꯝ ꯋꯥꯔꯦ ꯍꯧꯖꯤꯛ ꯑꯩ ꯆꯈꯠꯄ ꯌꯥꯖꯔꯝꯃꯗꯤꯀꯣ ꯑꯗꯣ ꯍꯧꯖꯤꯛꯇ ꯈꯟꯖꯔꯦ
ꯎꯝ ꯄꯨꯟꯁꯤꯁꯦ ꯍꯥꯡꯀꯠꯂꯒ ꯁ‌ꯦꯝꯅꯤꯡꯕ ꯃꯆꯠ ꯅꯤꯡꯕ ꯃꯥꯏ ꯀꯩꯗ ꯅꯨꯡꯉꯥꯏꯇꯧꯕꯗ ꯂꯩ ꯂꯩꯗꯅ ꯆꯠꯀꯦꯅ ꯈꯜꯂꯤꯔꯥ
ꯑꯗꯨꯕꯨ ꯌꯥꯗ꯭ꯔꯦ
ꯎꯝ
ꯃꯁꯤꯗꯗꯤ ꯂꯣꯏꯁꯤꯜꯂꯒꯦꯅ
ꯂꯣ ꯅꯪ ꯊꯝꯅꯕ ꯇꯧꯔꯣ ꯇꯥꯕ ꯅꯠꯇ꯭ꯔꯣ
ꯇꯥꯏꯑꯦ
ꯎꯝ ꯊꯝꯃꯣ ꯊꯝꯃ‌ꯣ